ꯑꯦ
ꯑꯣ ꯍꯥ ꯑꯣꯅ ꯀꯃꯥꯏ ꯇꯧꯔꯤꯒꯅꯦ
ꯅꯨꯡꯉꯥꯏꯔꯤ ꯍꯥꯏꯇꯥꯔꯦ
ꯀꯣꯏꯕ ꯆꯠꯂꯨꯕꯗꯣ ꯅꯨꯡꯉꯥꯏꯔꯛ
ꯑꯥ
ꯀꯔꯥꯏꯃ ꯃꯐꯝꯅꯣꯅꯦ ꯑꯗꯨꯕꯨ ꯌꯥꯝ ꯐꯖꯩꯌꯦ
ꯌꯥꯝ ꯐꯖꯗ꯭ꯔꯣ ꯅꯨꯡꯉꯥꯏꯌꯦ ꯌꯥꯝꯅ
ꯑꯗꯨꯅꯦ ꯅꯪ ꯐꯣꯇꯣ ꯊꯥꯒꯠꯂꯛꯄꯗꯣ ꯑꯩꯅꯦꯅꯦ ꯀꯗꯥꯏꯗꯅꯣ ꯃꯥꯅ ꯆꯠꯂꯤꯁꯤꯕꯨ ꯄꯣꯊꯣꯡ ꯐꯖꯈ꯭ꯔꯦꯗ ꯃꯐꯝꯁꯦ ꯈꯜꯂꯤꯅꯤ
ꯍꯟꯗꯛꯇꯤꯅꯦ ꯁꯤꯂꯣꯡꯗ ꯆꯠꯂꯨꯏꯌꯦ
ꯑꯥ ꯏꯔꯣꯡꯂꯗꯨꯗꯣ
ꯑꯥ ꯁꯤꯂꯣꯡꯗ ꯍꯥꯏꯇꯥꯥꯔꯗꯤ ꯀꯥꯂꯌꯥꯗ ꯆꯠꯄ ꯑꯗꯨ ꯃꯣꯏꯒꯤ ꯃꯐꯝ ꯐꯖ ꯐꯖꯕ ꯀꯩꯗꯣ ꯌꯦꯡꯕ ꯆꯠꯂꯨꯏꯌꯦ ꯏꯆꯦ ꯑꯣꯟꯊꯣꯛꯅ ꯐꯖꯈ꯭ꯔꯦ ꯑꯃ ꯗꯥꯎꯀꯤ ꯀꯥꯏꯅꯒ ꯗꯥꯎꯀꯤꯗ ꯃꯐꯝ ꯑꯃ ꯂꯩꯌꯦ ꯑꯗꯨꯗ ꯇꯨꯔꯦꯜ ꯑꯃ ꯆꯦꯜꯂꯦ ꯃꯃꯤꯡꯗꯨꯅ ꯎꯝꯒꯣꯠ ꯚꯔ ꯍꯥꯏꯌꯦꯕꯀꯣ
ꯎ ꯑꯣ ꯑꯣ
ꯑꯗꯣ ꯕꯪꯒ꯭ꯂꯥꯗꯦꯁꯀ ꯍꯦꯛ ꯇꯥꯏꯅꯅ ꯂꯩꯔꯦꯕ ꯏꯆꯦ ꯅꯪꯕꯨꯅꯦ ꯀꯌꯥꯗꯤ ꯅꯨꯡꯁꯤꯌꯦ ꯈꯥꯏꯅꯕ ꯇꯕꯨꯨꯅꯦ ꯊꯧꯔꯨꯏꯅ ꯈꯥꯏꯅꯔꯤꯕ ꯕꯣꯗꯔ ꯈꯥꯏꯅꯕꯁꯦ ꯇꯨꯔꯦꯟꯗꯨꯗ ꯈꯥꯏꯅꯔꯤꯕ ꯑꯗꯨꯒ ꯃꯣꯏꯒꯤꯅ ꯃꯣꯏꯒꯤ ꯅꯥꯀꯟꯗꯨꯗꯁꯨ ꯂꯝ ꯀꯣꯏꯕ ꯃꯌꯥꯝ ꯑꯃ ꯂꯥꯛꯏ ꯑꯩꯈꯣꯏꯒꯤ ꯅꯥꯀꯟꯗꯨꯗ ꯂꯝ ꯀꯣꯏꯕ ꯃꯌꯥꯝ ꯑꯃ ꯂꯥꯛꯑꯦꯕ
ꯎꯝ ꯎꯝ
ꯇꯨꯔꯦꯟꯗꯨꯅ ꯏꯁꯤꯡꯁꯦ ꯈꯨꯠꯂꯨ ꯊꯤꯅ ꯂꯨꯏꯃꯤꯁꯦ ꯅꯪꯕꯣ ꯃꯅꯨ ꯆꯦꯟꯕ ꯉꯥ ꯀꯥꯁꯦ ꯂꯣꯏꯅ ꯍꯦꯛ ꯎꯕ
ꯑꯁ ꯐꯖꯔꯝꯅꯤꯕꯣ ꯑꯗꯨꯗꯤ
ꯐꯖꯩꯌꯦ ꯏꯆꯦ ꯑꯗꯨꯒ ꯃꯐꯝ ꯈꯔꯁꯨ ꯀꯣꯏꯔꯛꯦ
ꯑꯥ ꯑꯥ
ꯑꯗꯨ ꯅꯠꯇꯕ ꯃꯣꯏꯒꯤ ꯁꯤꯌꯥꯒꯤ ꯑꯣꯏꯅ ꯈ꯭ꯋꯥꯏꯗꯒꯤ ꯅꯥꯟꯕ ꯈꯨꯡꯒꯪꯅꯤ ꯀꯥꯏꯅꯒ ꯍꯥꯏꯅꯦ
ꯑꯥ
ꯑꯗ ꯀꯩꯁꯨ ꯆꯪꯉꯛꯑꯦ ꯃꯐꯝꯁꯤꯕꯨꯅꯦ ꯍꯦꯛ ꯅꯥꯟꯅ ꯊꯝꯕ ꯃꯣꯏꯅ ꯊꯝꯕꯒꯤ ꯆꯥꯡꯁꯦ ꯍꯞꯇꯥ ꯈꯨꯗꯤꯡꯒꯤꯅꯦ ꯃꯣꯏꯒꯤ ꯈꯨꯟꯁꯤꯗ ꯂꯩꯔꯤꯕ ꯃꯤ ꯈꯨꯗꯤꯡꯃꯛꯁꯦ ꯑꯃꯃꯝ ꯂꯣꯏꯅ ꯊꯣꯛꯂꯗꯅ ꯌꯨꯝꯊꯣꯡ ꯈꯨꯗꯤꯡꯒꯤ ꯑꯗꯨ ꯑꯗꯨꯒ ꯂꯨꯕ ꯅꯥꯟꯅ ꯊꯝꯅꯕ ꯁꯣꯁꯦꯜ ꯁꯥꯔꯚꯤꯁ ꯇꯧꯕ ꯍꯥꯏꯇꯥꯔꯦ ꯏꯆꯦ
ꯑꯣ ꯐꯩꯌꯦ ꯑꯩꯈꯣꯏ ꯁꯋꯥꯏ ꯗꯒꯥꯗꯤ ꯗꯨ ꯌꯥꯄꯣꯟꯇꯤ ꯀ‌ꯣ
ꯍꯣꯏ
ꯃꯤꯗꯤ ꯑꯗꯨꯃꯥꯏꯅ ꯇꯧꯋꯦ ꯍꯥꯏꯗꯨ ꯃꯤꯒꯤꯗꯤ ꯎꯝ ꯑꯩꯈꯣꯏ ꯁꯋꯥꯗꯗꯤ ꯑꯃꯣꯠ ꯑꯀꯥꯏꯁꯦ ꯎꯝ ꯄꯥꯛꯂꯪꯗꯁꯨ ꯂꯪꯊꯣꯛꯏ ꯌꯨꯝ ꯒꯤ ꯃꯣꯠ ꯑꯀꯥꯏꯁꯤ ꯃꯤ ꯎꯗ꯭ꯔꯤꯉꯥꯏꯗ ꯂꯝꯕꯤꯗ ꯍꯨꯟꯗꯣꯛꯍꯧꯅꯕ ꯇꯧꯅꯔꯤꯁꯦ꯫
ꯃꯥꯅꯦ꯫
ꯑꯗꯨꯅꯦ ꯅꯣꯏꯅ ꯊꯥꯒꯠꯂꯤ ꯃꯐꯝꯗꯣ ꯑꯁ ꯌꯥꯝ ꯐꯖꯩ ꯏꯪ - ꯏꯪ ꯂꯥꯎꯋ ꯂꯩꯕꯗ ꯌꯥꯝ ꯅꯨꯡꯉꯥꯏꯗꯧ ꯃꯥꯜꯂꯤꯕ꯫
ꯑꯥ ꯅꯨꯡꯉꯥꯏꯌꯦ ꯏꯆꯦ ꯃꯅꯤ ꯄꯨꯔꯗꯒꯤꯁꯨ ꯃꯣꯏꯗꯨꯅ ꯈꯔꯗꯤ ꯏꯪꯉꯦꯕꯀꯣ꯫
ꯎꯝ -ꯎꯝ꯫
ꯑꯗꯨꯗꯨꯅ ꯂꯩꯕꯗꯁꯨ ꯌꯥꯝꯅ ꯅꯨꯡꯉꯥꯏꯕꯗꯨꯣ ꯑꯣꯏꯕ꯫
ꯑꯥ꯫ ꯀꯣꯂꯦꯖꯀꯤ ꯑꯣꯏꯅ ꯆꯠꯂꯤꯔꯥ ꯅꯣꯏ ꯀꯅꯥ - ꯀꯅꯥ ꯀꯃꯥꯏꯅ ꯆꯠꯂꯤꯅꯣ ꯄꯩꯁꯅꯥ ꯀꯌꯥꯝ ꯆꯪꯉꯤ?
ꯄꯩꯁꯥꯗꯤ ꯍꯥꯏꯗꯅ ꯀꯥꯟꯅꯗꯦ ꯏꯆꯦ꯫ ꯆꯪꯕꯒꯤ ꯃꯄꯥꯟ ꯅꯥꯏꯗ꯫ ꯗꯦ ꯗꯨꯅꯤ꯫
ꯍꯣꯏꯅꯦ ꯂꯝ ꯀꯣꯏꯔꯕꯅꯤꯅ ꯑꯗꯨꯝ
ꯍꯣꯏ ꯆꯠꯄꯒꯤꯗꯤ ꯅꯨꯡꯉꯥꯏꯔꯦ ꯏꯆꯦ꯫ ꯏꯝꯐꯥꯜꯗꯒꯤꯅ ꯁꯤꯂꯣꯡ ꯐꯥꯎꯕ ꯑꯦꯔꯣꯄ꯭ꯂꯦꯟꯗ ꯄꯥꯏ
ꯑ ꯑꯥ ꯑꯥ꯫ ꯁꯤꯂꯣꯡꯕꯁꯦ ꯑꯦꯔꯣꯄ꯭ꯂꯦꯟ ꯄꯥꯏꯕ꯭ꯔꯣ?
ꯑꯣ ꯑꯦꯔꯣꯄ꯭ꯂꯦꯟ ꯑꯦꯔꯣꯄ꯭ꯂꯦꯟ ꯄꯥꯏꯔꯦ ꯍꯧꯖꯤꯛꯇ ꯇꯤ ꯍꯞꯇꯥ ꯑꯃꯗ ꯑꯍꯨꯝꯂꯛ ꯄꯥꯏꯌꯦ ꯑꯗꯨꯗ ꯌꯥꯝ ꯐꯩ ꯍꯥꯏꯕ ꯏꯆꯦ꯫
ꯑꯥ ꯑꯩꯗꯤ ꯒꯨꯍꯥꯇꯤꯗꯒꯤ ꯆꯠꯂꯦꯅ ꯈꯂ ꯂꯩꯔꯤꯅꯤꯅꯦ꯫
ꯎꯝ ꯒꯨꯍꯥꯇꯤꯗꯒꯤ ꯆꯠꯄꯁꯨ ꯌꯥꯗꯤ ꯌꯥꯏꯑꯕ ꯏꯆꯦ꯫ ꯑꯗꯨꯒꯅꯦ ꯒꯨꯍꯥꯇꯤꯗꯒꯤ ꯆꯠꯄꯗꯨꯅ ꯁꯤꯂꯣꯡꯐꯥꯎ ꯆꯠꯄꯁꯦ ꯄꯨꯡ ꯑꯍꯨꯝ ꯂꯥꯄꯦꯕ ꯇꯦꯛꯁꯤ ꯆꯠ ꯄꯥꯁꯦ ꯑꯗꯨꯒꯤ ꯍꯣꯏ ꯑꯗꯨꯒꯤ ꯄꯨꯡ ꯑꯅꯤ ꯈꯦꯠꯅꯕꯒꯤꯅꯦ ꯁꯤꯂꯣꯡ ꯏꯌꯥꯔ ꯄꯣꯠꯇ ꯊꯨꯡꯉꯗꯤ ꯁꯤꯂꯣꯡꯒꯤ ꯁꯤꯇꯤ ꯆꯠꯄꯗꯣ ꯄꯨꯡ ꯑꯃꯃꯨꯛꯇꯪ ꯆꯪꯉꯤ꯫
ꯎꯝ - ꯎꯝ ꯐꯩꯅꯦ ꯑꯗꯨꯅ꯫
ꯄꯨꯡ ꯑꯅꯤꯗꯤ ꯀꯥꯟꯅꯔꯦꯗꯅ꯫
ꯑꯥ - ꯑꯥ꯫
ꯑꯗꯨꯗꯨꯒꯤ ꯑꯗꯨꯃꯥꯏꯅ ꯁꯤꯂꯣꯡꯐꯣꯛ ꯐ꯭ꯂꯥꯏꯠꯇ ꯄꯥꯏꯔꯒ ꯆꯠꯂꯦ꯫
ꯑꯥ - ꯑꯥ꯫ ꯑꯩ ꯐꯔꯦꯅ ꯅꯍꯥ ꯑꯣꯏꯔꯤꯉꯩꯗ ꯀꯣꯏꯍꯧꯔꯣꯏꯕꯦꯝꯃ ꯎꯝ
ꯍꯧꯀꯥꯟ ꯆꯥꯎꯈꯠꯂꯕꯅꯤꯅꯅꯦ ꯅꯨꯡꯉꯥꯏ ꯅꯨꯡꯉꯥꯏꯕꯅꯤ ꯌꯥꯝ ꯊꯣꯛꯏꯁꯦ ꯏꯆꯦ
ꯎꯝ ꯑꯗꯨꯅꯦ ꯍꯧꯖꯤꯛꯀꯥꯟꯖꯦ ꯊꯥꯏꯅꯒ ꯃꯥꯟꯅꯗ꯭ꯔꯦ ꯂꯝ ꯀꯣꯏꯕꯁꯤ ꯌꯥꯝ ꯆꯠꯅꯔꯦ ꯃꯤꯁꯤꯡꯁꯦ ꯋꯥꯈꯜꯁꯦ ꯂꯝ ꯀꯣꯏꯕ ꯍꯥꯏꯁꯦ ꯋꯥꯈꯜ ꯅꯨꯡꯉꯥꯏꯗꯅ ꯋꯥꯈꯜ ꯅꯨꯡꯉꯥꯏꯔꯗꯤ ꯍꯛꯆꯥꯡꯁꯨ ꯐꯔꯦ ꯈꯨꯗꯤꯡꯃꯛ ꯐꯔꯦ ꯑꯗꯨꯅ ꯀꯣꯏꯍꯧꯒꯗꯕꯅꯤ ꯅꯍꯥ ꯑꯣꯏꯔꯤꯉꯩꯗ ꯏꯆꯦꯍꯣꯏꯗꯤꯅꯦ ꯑꯍꯟꯅꯒ ꯑꯣꯏꯁꯤꯜꯂꯛꯄꯒ ꯑꯗꯨ ꯀꯣꯏꯗꯤ ꯀꯣꯏꯅꯤꯡꯉꯦꯕꯨꯅꯦ ꯏꯁꯥ ꯐꯠꯇꯕꯅꯤꯅꯅꯦ ꯆꯠꯊꯣꯛ ꯆꯠꯁꯤꯟ ꯇꯧꯕꯁꯤꯁꯨꯅꯦ ꯋꯥꯏꯌꯦꯕ ꯌꯥꯝꯅ
ꯍꯣꯏꯅꯦ ꯆꯨꯝꯃꯤꯅꯦ ꯑꯗꯨ ꯁꯨ ꯆꯠꯅꯤꯡꯉꯦꯅ ꯏꯁꯥꯒꯤ ꯈꯟꯗꯕꯁꯤꯁꯨ ꯌꯥꯝ ꯄꯣꯟꯇꯦ ꯅꯠꯇ꯭ꯔꯥ
ꯅꯍꯥ ꯑꯣꯏꯔꯤꯉꯩ ꯈꯔ ꯀꯜꯂꯤꯉꯩꯗꯗꯤ ꯐꯩꯌꯦꯕ ꯍꯧꯖꯤꯛꯇꯤꯅꯦ ꯈꯗꯦ ꯑꯁ ꯈꯪꯗꯦ ꯑꯃ ꯈꯤꯇꯪ ꯀꯩꯅꯣ ꯇꯧꯕꯁꯤꯗ ꯄꯥꯈꯠꯄꯤ ꯊꯨꯀꯠꯄꯤ ꯑꯗꯨꯅ ꯑꯗꯨꯃꯥꯏꯅ ꯇꯧꯕꯅꯤꯅ ꯂꯝ ꯁꯠꯄꯁꯤꯁꯨꯅꯦ ꯀꯤ ꯖꯔꯦ
ꯃꯥꯅꯤꯅꯦ ꯑꯗꯒꯤꯗꯤꯅꯦ ꯏꯆꯦ ꯈꯪꯕꯃꯤꯒ ꯆꯠꯃꯤꯟꯅꯔꯒ ꯁꯨꯃꯥꯏꯅ ꯇꯧꯕ ꯁꯤ ꯆꯠ ꯈꯣꯠꯄꯅ ꯇꯥꯛꯄꯤꯕꯁꯤꯁꯨ ꯁꯨ ꯌꯥꯝꯅ ꯗꯔꯀꯥꯔ ꯑꯣꯏꯀꯣ
ꯍꯣ ꯍꯣꯏ ꯃꯥꯅꯤ ꯑꯗꯨꯅꯤ ꯂꯝ ꯀꯣꯏꯕ ꯆꯠꯂꯗꯤ ꯑꯗꯨꯃꯥꯏꯅ ꯍꯥꯟꯅ ꯃꯐꯝꯗꯨꯒꯤ ꯃꯔꯝꯗ ꯀꯩꯒꯨꯝꯕ ꯈꯔ ꯊꯤꯖꯤꯜꯂꯒ ꯑꯈꯪ ꯑꯍꯩꯗ ꯍꯪꯉꯒ ꯆꯠꯄꯁꯤꯅ ꯐꯩꯌꯦ ꯑꯗꯨꯅ ꯈꯪꯗꯕꯤꯗ ꯃꯤꯅ ꯄꯣꯌꯦ ꯗꯅ ꯍꯦꯛ ꯄꯥꯡꯀꯣꯏ ꯀꯣꯏꯔ ꯅꯨꯡꯉꯥꯏꯐꯝ ꯈꯪꯗꯗꯅ ꯄꯩꯁꯥꯗ ꯃꯇꯤꯡꯉꯒ ꯍꯜꯂꯛꯄ ꯃꯤꯖꯨ ꯌꯥꯎꯔꯤꯕꯅꯤꯗꯣ
ꯃꯥꯅꯦ
ꯃꯐꯝꯗꯨꯗꯤ ꯑꯗꯨꯝ ꯏꯪꯕ꯭ꯔꯥ
ꯑꯥ ꯈꯔ ꯏꯪꯍꯧꯋꯤ ꯏꯆꯦ
ꯑꯣ ꯑꯣ
ꯑꯩꯈꯣꯏ ꯁꯤꯗꯗꯤ ꯌꯥꯝ ꯁꯥꯏꯌꯦꯗꯅ
ꯎꯝ ꯎꯝ
ꯑꯥꯗꯗꯤ ꯈꯔ ꯏꯪꯍꯧꯋꯤ
ꯎꯝ ꯃꯣꯏꯁꯨ ꯆꯤꯡꯒꯤ ꯂꯝ ꯉꯥꯛꯇ ꯑꯌꯥꯝꯕ ꯑꯣꯏꯌꯦꯗꯅ ꯑꯗꯨꯃꯥꯏꯅ ꯍꯥꯏꯅꯩꯅꯦ
ꯆꯤꯡ ꯉꯥꯛꯇꯅꯤ ꯏꯆꯦ ꯇꯨꯔꯦꯟꯗꯨꯕꯨꯅꯦ ꯆꯤꯡꯗꯒꯤ ꯆꯦꯟꯊꯔꯛ ꯑꯣꯏꯕꯒꯤꯅꯦ ꯊ ꯐꯖꯅ ꯇꯥꯕꯩ ꯋꯥꯅꯤꯗ ꯏꯆꯦ
ꯑꯥ ꯃꯤ ꯌꯥꯝꯅ ꯑꯩꯈꯣꯏꯒꯤ ꯑꯉꯥꯡꯉꯩꯁꯨ ꯃꯊꯪ ꯊꯥꯗ ꯃꯣꯏꯒꯤ ꯀꯣꯂꯦꯖ ꯆꯠꯀꯅꯤ ꯌꯥꯎꯔꯨꯒꯦ ꯀꯥꯏꯅ ꯃꯃꯥꯍꯣꯏꯗ ꯀꯟꯅ ꯉꯥꯡꯅꯔꯤꯌꯦ ꯑꯗ ꯑꯩꯅ ꯑꯉꯥꯡꯅꯦ ꯅꯍꯥꯅꯤ ꯆꯠꯆꯁꯅꯨ ꯍꯥꯏꯕꯕꯨ ꯃꯃꯥꯍꯣꯏꯅꯅꯦ ꯑꯉꯥꯡ ꯑꯣꯏ
ꯆꯠꯄ ꯌꯥꯏ ꯀꯩꯅꯣ ꯏꯆꯦ
ꯑꯗꯨꯅꯤ ꯊꯥꯕꯤꯌꯨ ꯆꯠꯂꯨ ꯅꯍꯥꯟ ꯃꯃꯥꯟ ꯃꯃꯥꯟꯅꯕꯅ ꯆꯠꯄꯗꯨꯗ ꯍꯌꯦꯡ ꯀꯣꯟꯅ ꯆꯠꯄ ꯍꯥꯏꯁꯦ ꯑꯩꯅ ꯆꯠꯅꯤꯡꯉꯦꯗꯅ ꯍꯦꯛꯇ ꯌꯥꯕ ꯅꯠꯇꯦꯗꯣ ꯏꯊꯟꯇ ꯆꯠꯂꯨꯕ ꯀꯣꯏꯔꯨꯕ ꯑꯗꯨ ꯍꯥꯏꯕꯕꯨ ꯃꯃꯥ ꯍꯣꯏꯅꯗꯤ ꯀꯟ ꯑꯉꯥꯡꯅꯗꯤ ꯀꯟꯅ ꯆꯠꯅꯤꯡꯉꯤ
ꯑꯩꯒꯤ ꯃꯣꯠꯇꯗꯤꯅꯦ ꯑꯉꯥꯡ ꯆꯠꯄ ꯀꯥꯟꯗ ꯆꯠꯍꯧꯗ꯭ꯔꯗꯤꯅꯦ ꯁꯨꯝ ꯐꯪꯍꯦ ꯐꯪꯗꯕꯅꯤꯁꯦ ꯏꯆꯦ
ꯃꯥꯅꯤ ꯃꯥꯅꯤ ꯎꯝ
ꯑꯩꯈꯣꯏꯅ ꯄꯨꯕꯤꯕ ꯍꯥꯏꯁꯤꯁꯨ ꯑꯩꯈꯣꯏꯁꯨ ꯂꯝꯃꯤꯠ ꯇꯨꯃꯤꯠ ꯈꯪꯕ ꯆꯪꯉꯤꯗꯅ
ꯃꯥꯅꯤ
ꯁ꯭ꯀꯨꯜꯒꯤ ꯁꯤꯟꯕꯗꯨꯗꯤ ꯃꯥꯅꯦ ꯁ꯭ꯀꯨꯜꯒꯤ ꯁꯤꯟꯕꯗꯨ ꯇꯤ ꯃꯣꯏꯅ ꯂꯣꯏꯅ ꯑꯈꯪꯕ ꯃꯤꯅ ꯄꯨꯗꯣꯏꯅꯦ ꯍꯥꯏꯕ
ꯄꯨꯗꯨꯏꯅꯦ ꯎꯝ ꯑꯗꯨꯅꯤ ꯑꯉꯥꯡꯈꯩꯁꯤ ꯈꯔ ꯊꯥꯗꯣꯛꯀꯗꯕꯅꯦꯃꯤ ꯃꯤꯁꯤꯡ ꯅꯥꯁꯤꯡꯅꯕ ꯈꯔ ꯃꯤ ꯊꯦꯡꯅꯕ ꯉꯝꯅꯕ ꯂꯝ ꯆꯠꯄꯁꯤꯗ ꯑꯗꯨ ꯈꯪꯗꯦ ꯃꯃꯥꯍꯣꯏꯁꯤꯅꯅꯦ ꯃꯊꯟꯇ ꯌꯥꯎꯕꯅꯤꯅ ꯄꯪꯀꯤꯗ ꯀꯤꯔꯒ ꯃꯆꯥꯁꯦ ꯀꯔꯤꯝꯇ ꯆꯠꯍꯟꯗꯦ ꯑꯩꯅ ꯑꯉꯥꯡꯁꯦ ꯉꯥꯎꯕ ꯇꯥꯔꯦ ꯃꯤ ꯂꯣꯏꯅꯕ ꯈꯔ ꯆꯠꯊꯣꯛ ꯈꯣꯇꯣꯛꯄ ꯃꯤ ꯄꯨꯟꯕ ꯃꯤ ꯊꯦꯡꯅꯕꯁꯨ ꯇꯝꯍꯜꯂꯨ ꯍꯥꯏꯕꯕꯨꯅꯦ ꯑꯁ ꯑꯍꯟ ꯑꯣꯏꯔꯒ ꯄꯉꯥꯡꯗ ꯉꯥꯡꯉꯤ ꯇꯨꯃꯤꯟꯅ ꯂꯩꯌꯨ ꯁꯤꯅꯅꯦ ꯑꯩꯕꯨꯅꯦ ꯃꯣꯏꯅꯅꯦ ꯇꯧꯔꯤꯕ ꯒ꯭ꯌꯥꯟ ꯇꯥꯗꯦꯗ ꯏꯕꯦꯝꯃ ꯇꯧꯔꯤꯁꯦ
ꯍꯣꯏꯅꯦ ꯃꯣꯏꯁꯨꯅꯦ ꯐꯔꯁꯨ ꯐꯠꯇ꯭ꯔꯁꯨ ꯏꯆꯦꯅ ꯑꯍꯟꯅꯤ ꯏꯆꯦꯅ ꯍꯥꯏꯔꯤꯁꯦ ꯀꯔꯤ ꯂꯩꯒꯦ ꯈꯟꯅꯕ ꯌꯥꯕꯒꯦꯅ ꯈꯜꯂꯒ ꯍꯥꯏꯕꯗꯤ ꯆꯨꯝꯕꯅꯤ ꯑꯉꯥꯡ ꯑꯣꯏꯔꯁꯨ ꯑꯍꯟ ꯑꯃ ꯂꯩꯔꯤ ꯑꯍꯟꯒꯤ ꯋꯥ ꯈꯔ ꯈꯔ ꯇꯥꯕꯁꯨ ꯐꯕꯅꯤ
ꯎꯝ ꯋꯥꯀ ꯉꯥꯡꯅꯤꯡꯗꯔꯦꯗ ꯏꯕꯦꯝꯃ ꯏꯆꯦ ꯍꯣꯏ ꯌꯥꯝꯅꯅꯦ ꯈꯪꯗꯦ ꯃꯣꯏꯅ ꯈꯪꯈꯤꯕ ꯍꯩꯈꯤꯕꯁꯤꯅ ꯈꯔ ꯈꯤꯛ ꯍꯦꯜꯂꯤ
ꯑꯗꯨꯅꯤꯅꯦ ꯃꯣꯏꯁꯨꯅꯦ ꯋꯥꯈꯜꯁꯦ ꯌꯥꯝꯅ ꯌꯥꯎꯃꯟꯗꯦ
ꯍꯥꯏꯗꯤꯅꯦ ꯑꯗꯨꯝ ꯅꯍꯥ ꯑꯣꯏꯔꯝꯃꯗꯤ ꯆꯠꯀꯗꯕꯅꯤ
ꯃꯥꯅꯦ
ꯑꯍꯟ ꯑꯣꯏꯔꯝꯕꯁꯤꯗꯅꯦ ꯎꯄꯥꯏ ꯂꯩꯇꯦ ꯅꯥꯔꯛ ꯌꯦꯛꯂꯛꯑꯒ ꯑꯍꯟꯅꯤꯅ ꯅꯨꯡꯁꯤꯗꯦꯗꯣ ꯏꯆꯥ ꯏꯁꯨꯁꯤꯡꯅ ꯑꯗꯨꯅꯦ ꯆꯅꯤ ꯇꯅꯁꯨ ꯎꯥꯏ ꯂꯩꯦꯈꯤꯦ ꯑꯗꯨꯅ ꯀꯣꯏꯍꯧꯕ ꯏꯕꯦꯝꯃ ꯅꯍꯥ ꯑꯣꯏꯅ ꯀꯉꯗꯅ ꯌꯨꯝꯗ ꯀꯩ ꯄꯥꯟꯗ꯭ꯔꯤꯉꯩꯗ ꯀꯣꯏꯕ ꯌꯥꯕ ꯀꯣꯏꯍꯧꯀꯣ
ꯑꯗꯨꯅꯦ ꯏꯆꯦ ꯍꯣꯏꯅ ꯁꯨꯃꯥꯏꯅ ꯍꯥꯏꯕꯤꯔꯤꯁꯤ ꯌꯥꯝ ꯐꯔꯕꯅꯤ ꯍꯥꯏꯕ ꯀꯅꯥꯝꯇꯅ ꯁꯨꯃꯥꯏꯅ ꯍꯥꯏꯕꯤꯔꯛꯣ ꯅꯀꯦ ꯑꯍꯟ ꯑꯣꯏꯔꯗꯤ ꯑꯥ ꯑꯩꯒꯤ ꯀꯥꯟꯅꯕꯗꯅ ꯈꯟꯕꯁꯨ ꯃꯌꯥꯝ ꯑꯃ ꯂꯩꯔꯤꯅꯦ ꯍꯥꯏꯕ
ꯎꯝ ꯎꯝ ꯎꯝ
ꯏꯆꯦ ꯍꯣꯏꯅ ꯈꯜꯂꯤꯁꯤ ꯌꯥꯝ ꯐꯔꯕꯅꯤ
ꯑꯗꯨꯅꯦ ꯀꯣꯏꯍꯧꯒꯗꯕꯅꯤ ꯀꯣꯏꯍꯧꯒꯗꯕꯅꯤ ꯑꯩꯗꯤꯅꯦ ꯑꯩ ꯍꯥꯏꯔꯤꯅꯤ ꯏꯆꯥ ꯏꯁꯨꯨꯁꯤꯡꯁꯤꯗꯅꯦ ꯅꯍꯥ ꯑꯣꯏꯔꯤꯉꯩꯗꯅꯦ ꯁꯦꯠꯅꯤꯡꯕ ꯁꯦꯠꯍꯧ ꯆꯥꯅꯤꯡꯕ ꯆꯥꯍꯧ ꯆꯥꯅꯤꯡꯕ ꯆꯧ ꯆꯠꯍꯧ ꯃꯇꯝ ꯆꯥꯅ ꯊꯕꯛ ꯇꯧ ꯀꯥ ꯍꯦꯟꯕ ꯊꯕꯛ ꯇ ꯇꯧꯗ꯭ꯔꯒ ꯂꯣꯏꯔꯦ ꯑ ꯍꯌꯦꯡ ꯑꯍꯟ ꯑꯣꯏꯁꯤꯜꯂꯛꯑꯀꯥꯟꯗ ꯑꯩꯈꯣꯏꯒꯨꯝꯅ ꯁꯣꯜꯂꯛꯑꯀꯥꯟꯗ ꯆꯠꯀꯦꯅ ꯌꯥꯄꯣꯟꯇꯦ ꯂꯥꯡꯒꯦꯅ ꯌꯥꯄꯣꯟꯇꯦ ꯑꯗꯨ ꯈꯤꯇꯪ ꯍꯦꯛ ꯀꯩꯅꯣ ꯇꯧꯔꯨꯕꯗ ꯃꯤꯅ ꯅꯄꯣꯛꯊꯣꯛꯅꯌꯥ ꯂꯥꯡꯀꯥꯟꯗ ꯀꯔꯤ ꯀꯥꯟꯅꯕ ꯕꯥꯅ ꯍꯦꯛ ꯇꯧꯗꯣꯔꯤꯕꯅꯤ ꯑꯗꯨꯅꯅꯦ ꯏ ꯁꯨꯔꯤꯅꯤ ꯁꯦ ꯑꯩꯗꯤ ꯍꯥꯏꯔꯤꯕꯅꯤ ꯄꯩꯁꯥꯁꯨ ꯇꯥꯟꯒꯗꯕꯅꯤ ꯑꯗꯒꯤꯗꯤ ꯀꯣꯏꯁꯨ ꯀꯣꯏꯍꯧꯗꯕꯅꯤ ꯃꯇꯝ ꯆꯥꯅ ꯆꯥꯅꯅꯦ ꯃꯔꯨꯞ ꯃꯄꯥꯡ ꯏꯃꯥꯟꯅꯕ ꯃꯌꯥꯝ ꯄꯨꯟꯗꯅ ꯂꯥꯡꯗꯅ ꯇꯧꯍꯧꯒꯗꯕꯅꯤ ꯍꯌꯦꯡ ꯑꯩꯒꯤ ꯑꯩꯒꯤ ꯃꯇꯝ ꯃꯇꯝꯅ ꯑꯗꯨꯝ ꯄꯨꯔꯛꯇꯅ ꯑꯗꯨꯝ ꯃꯥ ꯃꯥꯒꯤ ꯊꯕꯛꯅ ꯍꯣꯠꯅꯕꯗ ꯉꯝꯃꯑꯣꯏꯗꯣꯏꯅꯤꯅ ꯍꯥꯏꯔꯤꯕꯅꯤ
ꯃꯥꯅꯤ
ꯍꯣꯏ ꯏꯕꯦꯝꯃ ꯐꯔꯦ ꯐꯔꯦ ꯌꯥꯝ ꯅꯨꯡꯉꯥꯏꯔꯦ ꯅꯪ ꯉꯥꯏꯍꯥꯛ ꯋꯥꯔꯤ ꯁꯥꯟꯅꯕꯁꯦ ꯑꯗꯨꯅꯦ ꯑꯩꯈꯣꯏꯒꯤ ꯏꯁꯨ ꯏꯆꯥꯁꯤꯡꯗꯣ ꯆꯠꯇꯧꯕ ꯂꯩꯔꯗꯤꯅꯦ ꯅꯣꯏ ꯆꯠꯂꯨꯕꯅꯤꯅꯅꯦ ꯎꯝ ꯇꯧꯔꯛꯀꯦ ꯐꯪꯈꯤ ꯅꯪꯉꯣꯟꯗ ꯈꯔ
ꯍꯣꯏ ꯍꯣꯏ ꯍꯪꯉꯛꯑꯣ ꯍꯪꯉꯛꯑꯣ ꯏꯆꯦ
ꯎꯝ ꯑꯗꯨꯗꯤ ꯏꯆꯦ ꯊꯝꯃꯦꯀꯣ ꯀꯃ
ꯍ ꯍꯣꯏꯁꯦ